ꯐꯔꯦ ꯉꯁꯥꯏꯒꯤ ꯋꯥꯔꯤꯗ‌ꯣ ꯍꯧꯔꯣ ꯑꯃꯨꯛꯀ ꯉꯥꯏꯈ‌ꯣ ꯍꯥ ꯇꯥꯏ ꯇꯥꯏ ꯅꯁꯥꯅ ꯀꯩꯗꯧꯋ‌ꯦ ꯍꯥꯏꯕ ꯇꯨ ꯑꯗꯨꯅꯦꯕ ꯅꯪꯁꯨ ꯑꯗꯨꯃꯥꯏ ꯇꯧꯋꯦ ꯆꯞ ꯃꯥꯟꯅꯩ ꯑꯩꯈꯣꯏꯅꯤ
ꯀꯔꯤ
ꯥꯏꯅ ꯆꯞ ꯃꯥꯟꯅꯩꯌ‌ꯦꯕ ꯅꯪꯁꯨ ꯉꯁꯥꯏ ꯑꯩꯅ ꯇꯧꯕ ꯀꯥꯟꯗ ꯀꯨꯏꯗꯕ ꯑꯩꯅ ꯍꯥꯏꯔꯛꯇ꯭ꯔꯣ
ꯑꯣ
ꯀꯔꯤꯔ ꯑꯩꯅ ꯊꯕꯛꯀꯤ ꯃꯇꯥꯡꯗ ꯀꯩꯗꯧꯔꯦ ꯍꯥꯏꯕ ꯍꯥꯏꯔꯛꯎꯅꯦ
ꯅꯪꯒꯤꯗꯨꯔꯣ
ꯎꯝ
ꯎꯝ ꯀꯃꯥꯏꯅ ꯍꯥꯏꯁꯤꯔꯅ‌ꯦ ꯑꯁ ꯍꯥꯏꯗꯤ ꯅꯨꯄꯤꯁꯦ ꯁꯤꯒꯨꯝꯕ ꯊꯕꯛꯁꯦ ꯌꯥꯝ ꯁꯨꯔꯦ ꯍꯥꯏꯕꯅꯤꯗ
ꯌꯥꯝ ꯁꯨꯔꯝꯃꯦ ꯀꯩꯅꯣ ꯅꯨꯄꯤ ꯑꯌꯥꯝꯕꯅ ꯐꯝꯔꯒ ꯀꯩꯅꯣ ꯇꯧꯔꯒ ꯂꯩꯌ‌ꯦ ꯅꯪ ꯈꯪꯗꯕꯒꯤꯅ‌ꯦ
ꯑꯗꯣ ꯅꯨꯄꯤ ꯈꯔꯗꯤ ꯁꯨꯨꯔꯦꯕ ꯑꯗꯨꯀꯣ ꯌꯥꯝꯅꯗꯤ ꯎꯗꯕ ꯍꯥꯏꯕ ꯇꯥꯔꯦ
ꯅꯪ ꯎꯗꯕꯒꯤꯅꯦ ꯃꯤ ꯌꯥꯝꯔꯒ ꯂꯩꯔ‌ꯦ
ꯑꯩꯅ ꯎꯗꯕꯒꯤꯔꯥꯗꯤ ꯈꯪꯗ꯭ꯔꯦ ꯑꯩꯗꯤ ꯎꯗꯤ ꯎꯗ꯭ꯔꯦꯕ
ꯌꯦꯡꯗꯕꯒꯤ ꯑꯣꯏꯔꯝꯒꯅꯤ ꯅꯪꯅ ꯆꯨꯝꯗ꯭ꯔꯤꯡꯗ ꯆꯠꯂꯒ ꯂꯩꯕꯒꯤ ꯑꯣꯏꯔꯝꯒꯅꯤ
ꯎꯝ ꯌꯦꯡꯅꯔꯦꯅꯦ ꯑꯁ ꯅꯨꯄꯤꯁꯦ ꯀꯔꯤ ꯍꯥꯏꯁꯤꯔꯀꯣ ꯅꯨꯄꯤꯁꯦ ꯁꯩꯇꯥꯟꯒꯨꯝꯕꯅꯤꯅꯦ ꯍꯥꯏꯔꯁꯦ ꯑꯃꯔꯣꯝꯗ ꯍꯥꯏꯔꯗꯤ
ꯑꯁ ꯑꯗꯨꯗꯤ ꯑꯩꯕꯨ ꯎꯁꯤꯠꯇꯕꯒ ꯆꯞ ꯃꯥꯟꯅꯩꯍ‌ꯦ ꯑꯩꯒꯤ ꯃꯃꯥꯡꯗ ꯂꯩꯔꯤꯁꯦ ꯁꯩꯇꯥꯟ ꯑꯣꯜꯂꯒ‌ꯦ ꯅꯪꯗꯤ
ꯑꯗꯨꯏ ꯅꯠꯇꯕ
ꯁꯩꯇꯥꯟ ꯑꯣꯜꯂꯝꯃ‌ꯦ ꯑꯩꯈ‌ꯣꯏꯁ‌ꯦ
ꯁꯩꯇꯥꯟꯅ‌ꯦ ꯅꯨꯄꯤꯁ‌ꯦ ꯁꯩꯇꯥꯟ ꯅ‌ꯦ
ꯑꯗꯨꯗꯤ ꯑꯣꯏꯗꯣꯏꯁꯨ ꯅꯨꯄꯤꯅ ꯇꯧꯔꯥꯗꯤ ꯅꯨꯄꯥꯗꯤ ꯀꯩ ꯑꯣꯏꯗꯣꯏ ꯑꯣꯏꯗꯣꯏꯅꯣ ꯑꯗꯨꯗꯤ
ꯅꯨꯄꯥꯅ ꯗꯤꯌꯥꯏꯕꯣꯟ
ꯅꯨꯄꯤꯗꯒꯤ ꯈꯔ ꯍꯦꯟꯕꯗꯨ ꯑꯗꯨ ꯑꯣꯏꯔꯝꯒꯅꯤ
ꯎꯝ ꯅꯨꯄꯤꯗꯤ ꯈꯔ ꯃꯆꯤꯟꯁꯨ ꯀꯟꯕꯀꯣ
ꯅꯪꯅ ꯍꯦꯟꯅ ꯀꯜꯂꯝꯒꯅꯤ ꯑꯗꯨ ꯍꯥꯏꯔꯒ ꯍꯥꯏꯒꯅꯨꯀꯣ ꯅꯨꯄꯥꯁꯤꯡ ꯍꯟꯗꯛꯁ‌ꯦ ꯁꯦ ꯍꯟꯗꯛꯇꯤ ꯅꯨꯄꯥꯁꯤꯡꯅ ꯍꯦꯟꯕꯅꯤꯀꯣ ꯁꯦꯡꯕ ꯅꯨꯄꯤꯁꯤꯡꯗꯩ ꯄꯥ ꯀꯩꯅꯣ ꯃꯆꯤꯟ ꯀꯟꯗ꯭ꯔꯦ ꯅꯨꯄꯥꯁꯤꯡꯅ ꯍ‌ꯦꯟꯅ ꯀꯟꯕꯅ‌‌ꯦ
ꯑꯦ ꯑꯗꯨꯏ ꯑꯗꯨꯒꯤꯗꯤ ꯃꯣꯏ ꯃꯁꯥ ꯃꯁꯥꯗ ꯂꯩꯔꯦ
ꯃꯁꯥ ꯃꯁꯥꯗ ꯅꯠꯇꯦ ꯑꯗꯨꯝ ꯑꯥ ꯈꯪꯗꯦ ꯍꯟꯗꯛꯇ ꯑꯗꯨꯝ ꯃꯇꯝꯁꯦ ꯆꯦꯟꯖ ꯇꯧꯕꯒꯤꯔꯥ ꯅꯨꯄꯥꯁꯤꯡꯅ ꯍꯦꯟꯈ꯭ꯔꯦꯕ ꯅꯨꯄꯤ
ꯎꯝ ꯑꯗꯨꯝ ꯑꯣꯏꯔꯝꯕꯁꯨ ꯌꯥꯏꯅꯦ ꯑꯩꯈꯣꯏꯗꯤ ꯑꯦꯛꯁꯄ꯭ꯂꯦꯟ ꯇꯧꯔꯛꯇ꯭ꯔꯤꯅꯦ
ꯅꯪꯁꯨ ꯌꯥꯎꯔꯦ ꯑꯗꯨꯒ
ꯅꯪꯖꯨ ꯌꯥꯎꯔꯦ ꯒꯥꯏꯅ
ꯖꯨ ꯌꯥꯎꯔꯦ
ꯑꯣ ꯌꯥꯎꯒꯅꯦ ꯌꯥꯎꯒꯅꯦ ꯈꯪꯗ꯭ꯔꯦꯗ ꯇꯧꯔꯤꯁꯤ ꯈꯪꯗꯦꯅꯦ ꯑꯩ ꯀꯤꯆꯟ ꯆꯪꯗ꯭ꯔꯦꯅꯦ ꯉꯁꯤꯒꯤ
ꯏꯁ ꯀꯅꯥ ꯊꯣꯡꯗꯣꯏꯕ ꯑꯗꯨꯗꯤ
ꯈꯣꯏ ꯑꯗꯣꯝ ꯆꯥꯅ ꯊꯣꯡꯉꯝꯒꯅꯤ
ꯅꯨꯡꯉꯥꯏꯔꯦꯍꯦ ꯅꯨꯄꯥꯁꯤꯡꯗꯤ ꯅꯨꯡꯉꯥꯏꯔꯦ ꯅꯨꯡꯉꯥꯏꯊꯣꯛꯇꯅ ꯂꯩꯕꯗ ꯅꯨꯄꯥꯁꯤꯡ ꯁꯤꯡꯁꯦ ꯑꯗꯨꯒꯤꯅꯦ ꯑꯩꯅ ꯇꯨꯀꯠꯆꯕꯗꯣ ꯅꯨꯄꯥꯁꯤꯡꯕꯨ
ꯍꯣꯏꯠ ꯑꯩꯈꯣꯏꯁꯨ ꯅꯨꯄꯤ ꯂꯩꯇ꯭ꯔꯤꯀꯥꯟꯗꯗꯤ ꯑꯩꯈꯣꯏ ꯏꯊꯟꯗ ꯑꯗꯨꯝ ꯊꯣꯡꯉꯥꯒ ꯆꯥꯏ
ꯅꯨꯞ ꯅꯨꯄꯤꯒꯤ ꯀꯤꯠꯆꯟꯖꯦ ꯅꯨꯄꯤꯒꯤ ꯀꯩꯅꯣ ꯅꯠꯇꯦꯕ ꯅꯨꯄꯤꯒꯤ ꯊꯕꯛ ꯈꯛꯇ ꯅꯠꯇꯦꯕ ꯆꯟ ꯆꯥꯡꯉꯥꯒ ꯑꯗꯨꯝ ꯆꯥꯛ ꯊꯣꯡꯕ ꯏꯟꯁꯥꯡ ꯊꯣꯡꯕ ꯑꯗꯨꯒ ꯀꯩꯀꯩ ꯇꯧꯕꯗꯣ ꯌꯨꯝꯒꯤ ꯊꯕꯛꯇꯣ
ꯑꯗꯨꯕꯨꯁꯨ ꯑꯣꯏꯌꯦꯕꯀꯣ
ꯅꯨꯄꯥꯁꯤꯡꯒꯤꯁꯨ ꯇꯧꯗꯣꯏꯅꯦꯕ
ꯄ꯭ꯔꯤꯊꯤꯕꯤꯗ ꯄ꯭ꯔꯤꯊꯤꯒꯤ ꯄ꯭ꯔꯤꯊꯤꯕꯤꯒꯤ ꯃꯤꯠꯌꯦꯡꯗꯥꯗꯤ ꯅꯨꯄꯤꯁꯤꯡꯒꯤ ꯀꯤꯆꯟꯅꯦꯕ
ꯑꯦ ꯅꯠꯇꯦ ꯅꯠꯇꯦ ꯑꯗꯨ ꯅꯨꯄꯥꯁꯤꯡꯅ ꯎꯝ ꯃꯣꯏ ꯀꯩꯅꯣ ꯃꯥꯏꯁꯦꯗ ꯑꯗꯨꯃꯥꯏꯅ ꯂꯩꯕꯒꯤꯅꯦ ꯑꯁꯦꯡꯕꯗꯤ ꯑꯗꯨꯃꯥꯏꯅ
ꯑꯗꯨ ꯍꯥꯏꯔ ꯍꯥꯏꯔꯒ ꯅꯨꯄꯤꯁꯤꯡꯗꯣ ꯀꯤꯠꯆꯟꯗ ꯑꯗꯨꯝ ꯂꯩꯕꯗꯣ ꯄꯛꯆꯩ ꯍꯥꯏꯕꯅꯤꯗꯥ
ꯏꯁ ꯄꯥꯛꯇꯦ ꯄꯥꯛꯇꯦ
ꯅꯪꯖꯨ ꯈꯔ ꯈꯜꯂꯣꯅꯦ ꯅꯨꯄꯤ ꯑꯗꯨꯝ ꯆꯦꯜꯂꯦ ꯍꯥꯏꯔꯁꯤꯅꯦ ꯅꯨꯄꯥꯅ ꯊꯣꯡꯕꯗꯣ ꯑꯗꯨꯝ ꯆꯥꯔꯒ ꯂꯩꯈꯤꯔꯕ
ꯅꯨꯄꯥꯁꯨ ꯊꯣꯡꯗꯣꯏꯅꯦ ꯅꯨꯄꯤꯁꯨ ꯊꯣꯡꯗꯣꯏꯅꯦ ꯑꯅꯤꯃꯛ ꯊꯣꯡꯗꯣꯏꯅꯦ
ꯑꯗꯣ ꯅꯨꯄꯤꯅꯗꯤ ꯀꯤꯠꯆꯟꯒꯤ ꯀꯩꯅꯣ ꯊꯕꯛꯒꯨꯝꯕꯗꯤ ꯑꯌꯥꯝꯕꯗ ꯑꯗꯨꯝ ꯀꯩꯅꯣ ꯂꯣꯏꯁꯤꯜꯂꯤꯗꯅ
ꯑꯗꯨꯅꯦ ꯑꯗꯨ ꯑꯣꯏꯔꯁꯨ ꯅꯨꯄꯥꯁꯤꯡꯁꯨ ꯇꯝꯒꯗꯕꯅꯦꯕ ꯑꯗꯨ ꯅꯨꯄꯥꯁꯤꯡꯒꯤ ꯊꯕꯛꯁꯨ ꯂꯩꯕ
ꯑꯥꯏꯁ ꯅꯨꯄꯥꯁꯤꯡꯗꯤ ꯁꯤꯒꯨꯝꯕꯗꯤ ꯄ꯭ꯔꯣꯐꯦꯁꯅꯦꯜꯅꯤ ꯍꯥꯏꯔꯤꯁꯦ
ꯌꯥꯔꯦꯗꯥ ꯅꯪꯁꯦ ꯅꯨꯄꯤ ꯁꯦꯡꯅ ꯁꯦꯡ ꯇꯥꯗꯩ ꯅꯨꯄꯤꯁꯤꯡꯗꯤ ꯃꯆꯤꯟ ꯀꯜꯂꯦ ꯍꯥꯏꯔꯒ ꯅꯪꯅ ꯍꯦꯜꯂꯝꯃꯤꯁꯦ ꯉꯝꯗꯦ ꯅꯪꯕꯨ
ꯎꯝ ꯑꯁ ꯑꯩ ꯍꯥꯏꯕꯗꯤ ꯋꯥꯔꯤꯗꯨ ꯂꯩꯗꯅ ꯑꯗꯨꯝ ꯃꯤꯅ ꯑꯗꯨꯝ ꯃꯤꯠꯌꯦꯡꯗꯥꯔ ꯑꯗꯨꯝ ꯋꯥꯔꯤ ꯂꯩ ꯂꯩꯌꯦ
ꯋꯥꯔꯤ ꯂꯩꯇꯦ ꯁꯤ ꯑꯩꯅ ꯍꯥꯏꯔꯤꯁꯦ ꯑꯁꯦꯡꯕꯅꯦ
ꯅꯨꯄꯥꯁꯤꯡꯅ ꯅꯨꯄꯤꯒꯤ ꯏꯟꯁꯥꯡ ꯊꯣꯡꯅꯤꯡꯕ ꯆꯥꯕ ꯃꯥꯒꯤ ꯃꯈꯨꯠ ꯆꯥꯅꯤꯡꯕ ꯑꯗꯨꯝ ꯂꯩꯗꯅ
ꯍꯣꯏ ꯅꯨꯄꯤꯁꯤꯡꯅꯁꯨ ꯊꯣꯡ ꯍꯣꯏ ꯅꯨꯄꯤꯁꯤꯡꯅꯗꯤ ꯑꯌꯥꯝꯕ ꯍꯣꯏ ꯑꯗꯨ ꯑꯣꯏꯔꯁꯨ ꯅꯨꯄꯥꯁꯤꯡꯁꯨ ꯊꯣꯡꯒꯗꯕꯅꯤ ꯍꯥꯏꯕ ꯅꯨꯄꯤꯒꯤ ꯈꯛꯇ ꯊꯝꯕ ꯌꯥꯗꯦꯕ
ꯑꯗꯨꯅꯤꯅꯦ ꯅꯨꯄꯥꯁꯤꯡꯁꯨ ꯑꯗꯨꯝ ꯊꯣꯡꯉꯤꯗꯨꯗꯤ
ꯑꯁ ꯑꯩꯈꯣꯏꯗꯤ ꯊꯣꯡꯒꯅꯤꯍꯦ
ꯁꯨꯃꯥꯏꯅ ꯑꯗꯨꯒꯨꯝꯕ ꯊꯕꯛ ꯑꯩ ꯇꯧꯗꯦ ꯀꯥꯏꯅꯀꯣ ꯂꯥꯎꯔꯒ ꯂꯩꯔꯝꯒꯅꯤ
ꯑꯗꯣ ꯑꯩꯈꯣꯏꯗꯤ ꯌꯦꯟꯁꯥꯡ ꯍꯥꯎꯗ꯭ꯔꯗꯤ ꯊꯣꯡꯗꯦꯕꯀꯣ
ꯏꯁ ꯏꯟꯁꯥꯡ ꯑꯍꯥꯎꯕ ꯈꯂꯒ ꯊꯣꯡꯕ ꯌꯥꯏ ꯌꯥꯏ ꯅꯪꯁꯨ ꯌꯥꯏ
ꯊꯣꯡꯒꯅꯦꯕ
ꯌꯥꯏꯌꯦ ꯅꯪ ꯀꯗꯥꯔꯁꯤꯀꯣ ꯀꯗꯥꯔ ꯃꯄꯤꯅꯦꯍꯦ
ꯀꯗꯔ ꯅꯠꯇꯦ ꯑꯁꯦꯡ ꯑꯁꯦꯡꯕ ꯋꯥꯔꯤꯅꯤꯅꯦ ꯁꯤꯁꯦ
ꯅꯠꯇꯦ ꯅꯠꯇꯦ ꯅꯗꯤ ꯍꯥꯏ ꯍꯥꯏꯕ ꯍꯥꯎꯔꯗꯤ ꯀꯝꯄ꯭ꯂꯦꯟ ꯂꯥꯛꯑꯔꯣꯏꯅ ꯉꯁꯤꯒꯤ ꯆꯥꯛꯁꯦ ꯍꯥꯎꯇ ꯆꯥꯛ ꯆ꯭ꯔꯦ ꯆꯥꯅꯤꯡꯉꯥꯏ ꯆꯥꯕ ꯆꯥꯡ ꯈꯪꯗ꯭ꯔꯦ ꯀꯩꯀꯥ ꯑꯗꯨꯝ ꯍꯥꯏꯔꯣꯏꯕ ꯏꯟꯁꯥꯡ ꯑꯍꯥꯎꯕ ꯆꯥꯔꯗꯤ ꯑꯗꯨꯒ ꯏꯟꯁꯥꯡ ꯑꯍꯥꯎꯕ ꯂꯩꯇ꯭ꯔꯗꯤ ꯏꯟꯁꯥꯡ ꯊꯣꯡꯅꯤꯉꯥꯏ ꯂꯩꯇ꯭ꯔꯗꯤ ꯅꯨꯄꯤꯁꯤꯡꯕꯨ ꯑꯃꯕꯨꯛ ꯆꯩꯔꯅꯦꯕ
ꯑꯗꯨꯅꯦ
ꯅꯪ ꯀꯩ ꯀꯃꯥꯏꯅ ꯊꯣꯡꯕꯒꯤꯔꯣ ꯑꯗꯨꯃꯥꯏꯅ ꯆꯩꯔꯒ ꯂꯩꯒꯅꯤꯕ ꯑꯗꯨꯒꯤ
ꯑꯁ ꯑꯗꯨ ꯅꯪꯁꯨ ꯈꯔ ꯈꯜꯂꯨꯅꯤꯀꯣ ꯑꯩ ꯍꯥꯏꯒꯦꯕ
ꯅꯠꯇꯦ ꯅꯨꯄꯥꯅ ꯆꯝꯊꯣꯡꯒꯨꯝꯕ ꯀꯔꯤ ꯆꯝꯐꯨꯠ ꯀꯥꯡꯁꯣꯏꯒꯨꯝꯕ ꯊꯣꯡꯕꯗꯣ ꯐꯖꯗꯦꯕ ꯑꯗꯣ ꯐꯖꯗꯦ ꯍꯥꯏꯕ ꯋꯥꯅꯤꯗ
ꯑꯩꯒꯤꯗꯤ ꯐꯖꯩꯗ ꯀꯩꯁꯨ ꯀꯥꯏꯗ꯭ꯔꯦ ꯅꯣꯏꯒꯤ ꯋꯥꯈꯜꯗꯅꯦ ꯐꯖꯗꯦ ꯍꯥꯏꯕꯗꯣ ꯅꯣꯏꯒꯤ ꯋꯥꯈꯜꯗ ꯑꯁ ꯀꯩꯁꯨ ꯀꯥꯏ
ꯅꯣꯡꯃ ꯆꯝꯊꯣꯡꯔ ꯆꯝꯊꯣꯡꯅ ꯆꯝꯐꯨꯔ ꯊꯣꯡꯕꯤꯒꯦ ꯑꯩꯌꯨꯛ
ꯍꯣꯏ ꯂꯥꯛꯀꯦ ꯑꯥ ꯆꯥꯅꯤꯉꯥꯏ ꯂꯥꯛꯀꯦ ꯐꯖꯅ ꯊꯣꯡꯕꯤꯌꯣ ꯆꯝꯊꯣꯡ ꯑꯣꯏꯔꯁꯨ
ꯆꯝꯊꯣꯡꯗꯣ ꯀꯃꯥꯏꯅ ꯐꯖꯅ ꯊꯣꯡꯗꯣꯏꯅꯣ
ꯎꯝ ꯐꯖꯅ ꯑꯩ ꯆꯩꯔꯁꯨ ꯀꯩꯁꯨ ꯀꯥꯏꯗꯦꯗ ꯍꯥꯏꯗꯤ ꯆꯝꯊꯣꯡꯗꯤ ꯑꯗꯨꯝ ꯊꯣꯡ ꯊꯣꯡꯉ ꯂꯣꯏꯔꯦ ꯀꯩꯅꯣ
ꯑꯁ ꯆꯝꯊꯣꯡ ꯍꯥꯏꯔꯁꯨ ꯑꯥ ꯀꯩꯅꯣ ꯃꯍꯥꯎ ꯎꯝ ꯍꯥꯏꯁꯤꯔ
ꯄꯨꯛꯅꯤꯡ ꯆꯪꯅ ꯊꯣꯡꯕꯒ ꯄꯨꯛꯅꯤꯡ ꯆꯪꯗ꯭ꯔ ꯆꯪꯗ꯭ꯔꯒ ꯊꯣꯡꯕꯅ
ꯑꯁ ꯑꯩꯒꯤ ꯆꯝꯊꯣꯡꯗꯤ ꯍꯥꯎꯕꯅꯤꯍꯦ
ꯎꯝ ꯍꯪꯒꯥꯝ ꯍꯪꯒꯥꯝꯒꯨꯝꯕꯒ ꯑꯗꯨꯅꯅꯦ
ꯆꯝꯊꯣꯡ ꯆꯝꯐꯨꯠ ꯍꯥꯏꯔꯒ ꯌꯦꯟ ꯑꯩ ꯅꯠꯇꯦ ꯌꯦꯔꯨꯝꯒꯨꯝꯕ ꯐꯨꯠꯂꯒ ꯑꯗꯨꯗꯤ ꯆꯝꯊꯣꯡꯅꯤ ꯍꯥꯏꯔꯒ ꯌꯥꯔꯦ ꯑꯗꯨꯃꯥꯏꯅꯅꯦ
ꯁꯦ ꯅꯣꯡꯃ ꯇꯦꯁ ꯇꯧꯕ ꯂꯥꯛꯑꯣ
ꯂꯥꯛꯀꯦꯅꯦ ꯂꯛꯀꯦꯅꯦ
ꯎꯝ
ꯌꯦꯡꯕꯇꯥꯥꯔꯦ
ꯌꯦꯡꯉꯣ ꯌꯦꯡꯉꯣ ꯅꯣꯏꯅꯌꯥꯝꯕꯁꯦ ꯀꯌꯥꯝ ꯌꯦꯟꯁꯥꯡ ꯊꯣꯡꯕ ꯍꯩꯒꯦ ꯍꯥꯏꯕ ꯑꯗꯨꯗꯣ
ꯅ ꯑꯃ ꯀꯥꯏꯅ ꯑꯁ ꯅ ꯑꯃꯗꯤ ꯄꯥꯂ ꯅꯗ ꯅ ꯄꯨꯅ ꯂꯉ ꯌꯥꯏꯁꯦ
ꯑꯦꯁ ꯄꯟꯗ꯭ꯔꯁꯨ ꯑꯌꯥꯝꯕ ꯑꯗꯨꯝ ꯀꯧꯕ ꯀꯧꯈ꯭ꯔꯣꯅꯦ ꯀꯔꯤꯅꯣꯅꯦ
ꯏꯁ ꯅꯌꯥꯝꯕ ꯀꯥꯏꯅ ꯑꯩꯁ ꯩꯑ ꯑꯩ ꯑꯩ ꯑꯩꯈꯣꯏꯗꯒꯤ ꯑꯉꯥꯡ ꯑꯣꯏꯔꯒ ꯌꯥꯝ ꯑꯍꯟ ꯁꯥꯅꯤꯡꯕ
ꯑꯈꯣꯏꯗꯩ ꯑꯉꯥꯡ ꯑꯣꯏꯔꯒ
ꯑꯉꯥꯡꯅꯦ ꯑꯉꯥꯡꯅꯦ
ꯑꯣꯏꯔꯝꯃꯣꯏ ꯑꯣꯏꯔꯝꯃꯣꯏ
ꯑꯣꯏ ꯑꯣꯏꯕꯅꯦ ꯅꯣꯏꯅ ꯑꯍꯟ ꯁꯥꯅꯤꯡꯃꯟꯕꯒꯤ ꯅꯣꯏ ꯅꯊꯟꯗ ꯑꯩ ꯑꯄꯨꯡꯕꯣꯏꯕꯨ ꯏꯌꯥꯝꯕ ꯍꯥꯏꯅ ꯀꯧꯑꯣ ꯀꯥꯏꯅ ꯍꯥꯏꯔꯛꯄ
ꯑꯁ ꯑꯩ ꯏꯀꯥꯏꯌꯦ ꯏꯀꯥꯏꯒꯅꯨꯍꯦ ꯍꯟꯗꯛ ꯁꯤ ꯍꯟꯗꯛꯀꯤ ꯀꯩꯅꯣ ꯎꯝ ꯀꯥꯏꯅꯤꯡꯉꯥꯏ ꯂꯩꯇ꯭ꯔꯦꯕ ꯀꯔꯤ ꯌꯦꯟꯁꯥꯡ ꯊꯣꯡꯉꯒꯦ ꯅꯣꯏꯗꯤ
ꯉꯁꯤꯁꯦ ꯀꯥꯡꯁꯣꯏ ꯀꯥꯡꯁꯣꯏ ꯍꯥꯏꯕ ꯇꯥꯔꯦꯀꯣ ꯈꯥꯃꯦꯟ ꯑꯁꯤꯟꯕꯗꯨꯒꯥ ꯃꯣꯔꯣꯛ ꯑꯇꯦꯛ ꯄꯒ ꯑꯂꯨꯒ ꯑꯗꯨꯒ ꯍꯥꯏꯗꯤꯀꯣ ꯊꯣꯡꯉꯦ
ꯀꯅꯥ ꯀꯅꯥ ꯂꯩꯒꯦ ꯅꯣꯏ
ꯑꯩꯗꯤ ꯑꯩꯒ ꯏꯃꯥꯅꯕꯤꯒꯤ ꯗꯥꯗꯥ ꯂꯩꯌꯦ
ꯅꯣꯏ ꯀꯅꯥ ꯀꯅꯥꯕ
ꯑꯁ ꯃꯤ ꯌꯥꯝꯕꯅꯤꯗ ꯑꯩꯈꯣꯏꯁꯦ ꯑꯩꯈꯣꯏ ꯈꯨꯟ ꯄꯨꯂꯞꯅꯦ ꯁꯤꯗ ꯂꯩꯕꯁꯦ ꯑꯩꯈꯣꯏ ꯂꯩꯀꯥꯏꯁꯦ
ꯑꯩꯈꯣꯏ ꯈꯨꯟ ꯄꯨꯂꯞ ꯍꯥꯏꯕꯗꯤ ꯑꯥ ꯀꯔꯤ
ꯃꯈꯥꯗꯁꯨ ꯂꯩꯌꯦ ꯃꯊꯛꯇꯁꯨ ꯂꯩꯌꯦ ꯈꯪꯉꯤꯗ ꯑꯩꯈꯣꯏ ꯂꯩꯀꯥꯏ ꯑꯩꯈꯣꯏ ꯌꯨꯝꯒꯤ ꯒꯤ ꯃꯊꯛꯇ ꯂꯩꯕ ꯅꯨꯄꯥ ꯌꯥꯝꯅ ꯂꯩꯕ ꯃꯤ ꯑꯥ ꯌꯨꯝꯗꯣ
ꯑꯥ
ꯑꯗꯨ ꯃꯣꯏꯁꯨ ꯂꯩꯌꯦꯕ ꯃꯈꯥꯌ
ꯎꯝ
ꯑꯗꯨꯒ ꯑꯩꯒꯤ ꯏꯃꯥꯟꯅꯕꯤ ꯒꯤ ꯗꯥꯗꯥꯁꯨ ꯂꯩꯕ ꯏꯃꯥꯟꯅꯕꯤ ꯑꯩꯅ ꯗꯨꯝ ꯄꯨꯟꯕꯗꯣ
ꯎꯝ ꯑꯥ
ꯑꯗꯨꯁꯨ ꯃꯥ ꯃꯥ ꯂꯩꯌꯦꯕ ꯑꯩꯒꯤ ꯏꯃꯥꯟꯅꯕꯤꯗꯤ ꯃꯥ ꯌꯨꯝ ꯆꯠꯈꯤꯌꯦ ꯉꯥꯛꯇꯅꯤ ꯉꯥꯛ
ꯑꯣ
ꯈꯔꯃꯗꯤ ꯅꯣꯏꯁꯨ ꯅꯣꯏ ꯂꯩꯀꯥꯏꯗ ꯅꯣꯏ ꯀꯩꯅꯣ ꯎꯝ ꯅꯣꯏꯒꯤ ꯎꯝ ꯀꯔꯤ ꯍꯥꯏꯒꯦꯔ ꯈꯔ ꯈꯔ ꯂꯩꯔ ꯂꯩꯕꯅꯦ ꯌꯥꯝꯃꯦ ꯑꯩꯈꯣꯏ ꯈꯨꯨꯟꯈꯣ ꯅꯣꯏ ꯂꯩꯀꯥꯏꯗꯁꯨ
ꯈꯣꯏ ꯂꯩꯀꯥꯏꯗ ꯑꯁꯤ ꯌꯥꯝꯕꯗꯤ ꯌꯥꯝꯃꯦꯀꯣ ꯑꯗꯣ ꯆꯍꯤ ꯑꯃ ꯑꯗꯨꯝ ꯂꯩꯔꯛꯄꯁꯦ
ꯃꯣꯏ ꯃꯁꯛ ꯑꯃꯐꯥꯎ ꯎꯗꯦ
ꯅꯣꯏꯅꯥ ꯆꯠꯇ꯭ꯔꯗꯤ ꯀꯃꯥꯏ ꯎꯗꯣꯏꯅꯣ ꯍꯥꯏꯕꯗꯤ
ꯆꯠ ꯆꯠꯄꯁꯨ ꯅꯪꯗ꯭ꯔꯕꯀꯣ
ꯊꯕꯛ ꯆꯤꯟꯕ ꯁꯥꯔꯗꯅꯀꯣ
ꯆꯤꯟꯕꯗꯤ ꯁꯥꯕ ꯅꯠꯇꯦꯕ ꯑꯗꯨꯝ ꯆꯤꯟ ꯆꯤꯜꯂꯒ ꯂꯩꯕꯗꯣ
ꯑ ꯆꯤꯜꯂꯝꯒꯅꯤ ꯆꯤꯜꯂꯝꯒꯅꯤ ꯊꯕꯛ ꯆꯤꯟꯕꯁꯤꯡꯅꯤꯅ ꯅꯪꯗꯤ
ꯍꯤꯡꯅꯕ ꯍꯣꯠꯅꯕꯗ ꯁꯤꯒꯗꯧꯔꯦꯍꯦ ꯏꯅꯥꯎ
ꯍꯣꯠꯅꯕ ꯀꯟꯕꯗ ꯑꯁ ꯅꯨꯡꯉꯥꯏ ꯅꯨꯡꯉꯥꯏꯕ ꯄꯨꯟꯁꯤꯁꯦ ꯂꯥꯛꯑꯣꯏꯗ꯭ꯔꯥ ꯈꯟꯕꯅꯤꯅꯦꯍ
ꯅꯕ ꯀꯜꯂꯣ ꯑꯗꯨꯗꯤ ꯅꯨꯡꯉꯥꯏꯕ ꯄꯨꯟꯁꯤ ꯂꯥꯛꯑꯅꯤ ꯍꯣꯏꯗꯦꯍꯦ
ꯎꯝ ꯑꯩ ꯁꯨꯕꯤꯗ꯭ꯔꯤ
ꯎꯝ
ꯑꯩꯗꯤ ꯊꯥꯖꯗꯦꯗ ꯑꯗꯨ ꯑꯗꯨꯒꯨꯝꯕ ꯍꯥꯏꯕ ꯋꯥꯔꯤꯗꯣ
ꯍꯣꯏ ꯊꯥꯖꯗꯦ ꯑꯗꯨꯕꯨ ꯑꯣꯏꯔꯁꯨ ꯃꯣꯏ ꯃꯣꯏ ꯃꯥ ꯃꯥꯒꯤ ꯀꯩ ꯍꯥꯏꯗ ꯄꯨꯟꯁꯤꯅ ꯇꯝꯕꯅꯤꯅ
ꯎꯝ ꯃꯥꯏ ꯃꯥꯏ ꯃꯥ ꯃꯥꯏ ꯂꯩꯕꯥꯛꯇ ꯇꯝꯕꯅꯤ ꯍꯥꯏꯕꯗꯣ
ꯎꯝ